ꯇꯥꯔꯦ
ꯑꯣ ꯊꯥꯔꯦ ꯑꯩꯖꯨ ꯑꯥ ꯑꯪꯀꯒꯤꯗꯣ
ꯑꯥ
ꯑꯃ ꯑꯅꯤꯗꯣ ꯍꯪꯕ ꯌꯥꯔꯔꯣꯏꯕ ꯃꯣꯏ ꯏꯕꯖꯨ ꯍꯩꯇꯦꯕ
ꯍꯩꯇꯦ ꯍꯩꯇꯦ
ꯑꯗꯣ ꯑꯩꯗꯣ ꯗꯦꯠ ꯑꯣꯏꯅꯗꯤ ꯍꯪꯕꯗꯤ ꯌꯥꯅꯤꯕꯣ
ꯌꯥꯅꯤ ꯌꯥꯅꯤ ꯗꯣꯇꯦꯠ ꯑꯣꯏꯅ ꯇꯧꯔꯒ ꯃꯣꯏ ꯖꯣꯏꯟ ꯇꯧꯍꯟꯕ ꯄ꯭ꯔꯤꯅꯁꯔꯤꯒ ꯑꯣꯏꯕꯅꯤꯅ ꯎꯝ ꯇꯦꯟꯕꯧꯇꯪ ꯑꯗꯨꯝ ꯀꯣ ꯍꯥꯏꯗꯤ ꯍꯩꯇ꯭ꯔꯤꯕꯅꯤꯅ ꯃꯈꯥ ꯃꯌꯥꯝ ꯑꯃ ꯂꯧꯊꯕꯁꯨ ꯎꯝ ꯍꯣꯏ ꯎꯝ ꯍꯥꯏꯗꯤ ꯑꯁ ꯍꯩꯇꯦ ꯑ ꯍꯩꯇꯕꯅꯤꯅ ꯃꯈꯥ ꯃꯌꯥꯝ ꯂꯧꯊꯕꯗꯨꯁꯨ ꯅꯨꯡꯉꯥꯏꯇꯦꯗꯅ
ꯅꯨꯡꯉꯥꯏꯇꯦ ꯍꯥꯏꯗꯤ ꯋꯥꯟ ꯇꯨ ꯇꯦꯟꯕꯧ ꯈꯪꯈ꯭ꯔꯗꯤ ꯑꯇꯩꯗꯤ ꯂꯥꯏꯔꯦꯗꯅ
ꯂꯥꯏꯔꯦ ꯎꯝ
ꯑꯗꯨꯅ ꯑꯗꯨꯅꯦꯕ ꯃꯔꯨꯗꯤ
ꯎꯝ ꯍꯌꯦꯡ ꯍꯨꯖꯤꯛꯅ ꯋꯥꯟ ꯇꯨ ꯇꯦꯟꯗꯣ ꯑꯣꯔꯦꯜ ꯑꯣꯏꯍꯜꯂꯒ ꯑꯦ ꯁꯣꯔꯤ ꯗꯣꯇꯦꯠ ꯑꯣꯏꯍꯜꯂꯒ ꯍꯌꯦꯡ ꯀꯣꯟꯅ ꯐꯥꯏꯅꯦꯜꯗꯒꯨꯝꯕꯗꯤ ꯗꯣꯇꯦꯠ ꯑꯣꯏꯗꯕꯤ ꯍꯪ ꯌꯥꯏꯗꯅ
ꯌꯥꯏ ꯌꯥꯏ
ꯑ ꯏꯁ꯭ꯄꯦꯂꯤꯡ ꯂꯧꯈꯠꯄꯗꯤ ꯃꯣꯏꯗ ꯊꯨꯃꯟꯒꯤꯅꯦꯕ
ꯑꯥ ꯏꯁꯄꯦꯂꯤꯡꯗꯤ ꯌꯥꯒꯤꯔꯣꯏ ꯃꯣꯏꯗ
ꯑꯥ
ꯃꯣꯏꯗꯤ ꯂꯥꯏꯔꯗꯅ ꯅꯖꯔꯤ ꯀꯟꯒꯨꯕꯧ ꯏꯁꯄꯦꯂꯤꯡ ꯍꯩꯇꯕ ꯌꯥꯎꯋꯦ ꯍꯩꯇꯦ ꯈꯔ ꯑꯃ ꯑꯅꯤ ꯈꯛꯇꯅꯦ ꯎꯝ
ꯍꯧꯖꯤꯛ ꯇ ꯇꯧꯔꯤꯖꯦ ꯑꯦ ꯕꯤ ꯁꯤꯖꯦ ꯃꯁꯛ ꯈꯪꯗꯕ ꯌꯥꯎꯔꯤꯑꯕ
ꯌꯥꯎꯋꯦ ꯑꯉꯥꯡ ꯃꯆꯥ ꯀꯩꯅꯣꯗꯣ ꯃꯣꯏꯒꯤ ꯀꯔꯤꯒꯦ ꯑꯉꯥꯡ ꯌꯥꯝ ꯃꯣꯟꯕꯤꯗꯣ
ꯀꯔꯝꯕꯅꯣ
ꯅꯨꯄꯤ ꯃꯆꯥ ꯑꯃꯣꯟꯕꯤꯗꯣ ꯍꯟꯗꯛ ꯃꯃꯥꯏ ꯄꯣꯝꯃ ꯂꯥꯛꯄꯗꯣ ꯃꯌꯥ ꯆꯤꯛꯑꯦꯅ ꯎꯝ ꯑꯗꯨꯗꯨꯃ ꯁꯨꯡꯍꯩ ꯍꯩꯇ꯭ꯔꯦ ꯃꯣꯜꯂꯤꯀꯥꯟꯗ ꯑꯗꯨ ꯆꯍꯤꯖꯨ ꯅꯧꯕ ꯃꯥꯜꯂꯦ
ꯃꯥꯖꯦ ꯃꯃꯥꯡ ꯆꯍꯤꯖꯨ ꯂꯥꯛꯄꯅꯦꯕꯀꯣ ꯂꯥꯛꯄꯁꯤꯗꯅꯦ ꯀꯞꯃꯟꯕꯒꯤ ꯁ꯭ꯀꯨꯜꯁꯦ ꯃꯄꯨꯡ ꯐꯥꯅ ꯀꯥꯒꯤꯗꯔꯦꯕ ꯑꯗꯨꯒ ꯎꯝ ꯃꯄꯨꯡ ꯐꯥꯅ ꯀꯥꯗꯕꯤꯗ ꯃꯥꯁꯦ ꯂꯥꯛꯈꯤꯗ꯭ꯔꯦ ꯑꯗꯨꯝ ꯆꯍꯤꯖꯦ ꯂꯣꯏꯁꯟꯒꯔꯦꯕ ꯑꯗ ꯑꯩꯅ ꯍꯥꯏꯗꯤ ꯏꯁ ꯁ꯭ꯀꯨꯜꯁꯦ ꯃꯄꯨꯡ ꯐꯥꯅ ꯐꯖꯅ ꯀꯥꯒꯤꯗ꯭ꯔꯕꯅꯤꯅ ꯀꯨꯜꯖꯦ ꯃꯄꯨꯡ ꯐꯥꯅ ꯐꯖꯅ ꯀꯥꯒꯤꯗ꯭ꯔꯕꯅꯤꯅ ꯍꯟꯗꯛꯁꯦ ꯑꯃꯨꯛ ꯄ꯭ꯔꯤ ꯅꯔꯁꯔꯤ ꯀꯥꯍꯟꯕꯤꯔꯗꯤ ꯃꯥꯁꯨ ꯍꯦꯟꯅ ꯅꯨꯡꯉꯥꯏꯗꯣꯏ ꯅꯠꯇ꯭ꯔꯅꯦ ꯅꯁꯔꯤꯗ ꯑꯥꯎ ꯅꯁ ꯑꯥꯎ ꯅꯁꯔꯤꯗ ꯊꯥꯡꯀꯠꯂꯛꯑꯦꯕ ꯅꯁꯔꯤꯗ ꯊꯪ ꯀꯠꯂꯛꯑꯕꯅꯤꯅ ꯑꯉꯥꯡꯗꯁꯨ ꯋꯥꯔꯦ ꯍꯩꯁꯨ ꯍꯩꯇꯔꯦ ꯀꯣ ꯍꯥꯏꯗꯤ ꯃꯈꯣꯡ ꯁꯦꯡꯕ ꯍꯥꯏꯁꯦ ꯄꯤꯛꯏꯉꯩ ꯁꯦꯡꯍꯧꯕꯅꯗꯤ ꯐꯩꯗꯅ
ꯃꯥꯏ ꯑꯩꯅ ꯈꯜꯂꯦꯕ ꯃꯥꯗꯣ ꯆꯍꯤꯖꯦ ꯅꯧꯔꯤꯕꯩꯔ ꯅꯠ ꯅꯠꯇ꯭ꯔꯒ ꯃꯥꯖꯦ ꯀꯩ ꯀꯩꯅꯣ ꯇꯧꯕꯩꯔꯥꯅ ꯎꯝ ꯑꯗꯨꯑꯣꯏꯗꯤ ꯃꯥ ꯄ꯭ꯔꯤꯗ ꯊꯝꯕꯅ ꯍꯦꯟꯅ ꯐꯅꯤꯌꯦ
ꯐ ꯑꯗꯣ ꯑꯩꯅ ꯍꯥꯏꯅꯤꯡꯉꯤꯗꯤ ꯆꯍꯤ ꯍꯧꯔꯛꯄꯗ ꯍꯧꯖꯤꯛꯇꯤ ꯆꯍꯤ ꯇꯪꯈꯥꯏ ꯆꯜꯂꯦꯀꯣ ꯍꯧꯔꯛꯄ ꯃꯇꯝꯗ ꯃꯃꯥꯡ ꯑꯈꯣꯏꯕꯨꯗꯤ ꯍꯣꯏ ꯑꯣꯖꯥ ꯑꯣꯏꯗ꯭ꯔꯦ ꯃꯣꯏꯒꯤꯀꯣ ꯆꯪꯉꯛꯄ ꯃꯇꯝꯗ ꯄꯦꯔꯦꯟꯁꯇꯨꯖꯨ ꯈꯤꯇꯪ ꯒꯥꯏꯗꯂꯥꯏꯟ ꯑꯃ ꯍꯥꯏꯗꯤ ꯑꯦ ꯁꯨꯃꯥꯏ ꯁꯨꯃꯥꯏ ꯇꯧꯒꯤꯕꯅꯤꯅ ꯁꯤꯁꯤ ꯃꯥꯏꯌꯣꯛꯅꯔꯛꯀꯅꯤ ꯀꯣ ꯑꯗꯨꯅ ꯁꯨꯃꯥꯏꯅ ꯍꯟꯖꯜ ꯍꯟꯕ ꯌꯥꯔꯣꯏꯗ꯭ꯔꯥ ꯄꯤꯛꯁꯨ ꯄꯤꯛꯏ ꯍꯥꯏꯕꯗ ꯑꯗꯨꯝ ꯀꯩꯁꯨ ꯀꯥꯏ ꯍꯥꯏ ꯍꯥꯏꯅꯔꯝꯃꯗꯤ ꯐꯩꯗꯅꯀꯣ ꯑꯦ ꯃꯣꯏ ꯄꯦꯔꯦꯟꯁ ꯆ ꯀꯥꯍꯜꯂꯛꯏꯅꯤ ꯇꯧꯔꯒ ꯑꯗꯨꯝ ꯀꯥꯍꯟꯒꯤꯕꯁꯨ ꯑꯗꯨꯝ ꯌꯥꯎꯅꯩꯌꯦꯕꯀꯣ ꯍꯥꯏꯗꯤ ꯃꯤ ꯄꯦꯔꯦꯟꯁꯇꯨꯗꯤ ꯑꯗꯨꯝ ꯏꯃꯥꯟ ꯃꯥꯟꯅꯕꯣꯏ ꯅꯤꯡꯕꯁꯨ ꯑꯗꯨꯝ ꯌꯥꯎꯅꯔꯝꯗꯣꯏꯅꯤꯗꯅꯀꯣ
ꯃꯥꯅꯦ ꯃꯥꯅꯦ ꯃꯣꯏ ꯑꯈꯣꯏ ꯑꯈꯣꯏ ꯃꯇꯝꯗꯗꯤ ꯄ꯭ꯔꯤꯁꯦ ꯂꯩꯔꯛ
ꯍꯣ ꯍꯣ ꯍꯣ ꯍꯣ ꯎꯝ ꯃꯃꯥꯡꯗꯅꯦ ꯑꯉꯥꯡ ꯑꯃ ꯖꯨ ꯑ ꯑꯦꯜ ꯀꯦ ꯖꯤ ꯌꯨ ꯀꯦ ꯖꯤ ꯑꯅ ꯂꯥꯛꯄꯅꯤꯅ ꯁꯣꯝ ꯅꯥꯀꯥꯟꯗ ꯑꯦꯜ ꯀꯦ ꯖꯤ ꯗꯩ ꯇꯝꯕ ꯂꯥꯛꯑꯒ ꯑ ꯌꯨ ꯀꯦꯖꯤ ꯑꯦꯜ ꯀꯦꯖꯤ ꯇꯝꯃꯛꯑꯗꯤ ꯌꯨ ꯀꯦ ꯖꯤ ꯇꯝꯃꯛꯀꯗꯕꯖꯦ ꯑꯈꯣꯏ ꯁꯤꯗꯅ ꯑꯃꯨꯛꯀ ꯅꯁꯔꯤ ꯀꯦ ꯖꯤꯅ ꯂꯩꯔꯕꯅꯤꯅ ꯄꯦꯔꯦꯟꯁꯁꯦ ꯉꯥꯎꯔꯦꯕ ꯀꯟꯁꯦꯞꯇ ꯀꯦ ꯖꯤ ꯍꯥꯏꯅ ꯄꯟꯒ꯭ꯔꯕꯅꯤꯅ ꯃꯥ ꯋꯥꯟ ꯀꯥꯔꯗꯕꯅꯦꯅ ꯋꯥꯟ ꯀꯥꯍꯜꯂꯦꯕ ꯋꯥꯟ ꯀꯥꯍꯜꯂ ꯀꯥꯟꯖꯤꯗ ꯃꯥꯖꯦ ꯌꯥꯝ ꯍꯩꯇꯔꯦꯕ ꯀꯣ ꯑꯩꯅ ꯇꯨꯏꯁꯟ ꯇꯧꯔꯨꯕ ꯍꯥꯏꯇꯥꯔꯦ ꯑꯗꯩꯗ ꯍꯩꯇꯕꯁꯤꯗ ꯑꯩꯅ ꯁꯨꯃꯥꯏꯅ ꯍꯥ ꯍꯥꯏꯔꯦ ꯃꯥꯖꯦ ꯁꯤꯗꯩꯁꯤꯗ ꯑꯥ ꯁꯨꯃꯥꯏꯅ ꯀꯥꯒꯤꯕꯅꯤꯅ ꯍꯧꯖꯤꯛꯇꯤ ꯁꯤ ꯀꯦꯖꯤ ꯑꯣꯏꯅ ꯀꯥꯕꯝ ꯊꯣꯛꯏ ꯍꯨꯖꯤꯛꯅꯦ ꯃꯥ ꯋꯥꯟꯗ ꯆꯣꯡ ꯍꯟꯕꯖꯤꯗ ꯃꯉꯣꯟꯗ ꯁꯨꯃꯥꯏ ꯁꯨꯃꯥꯏ ꯊꯣꯛꯀꯅꯤ ꯍꯥꯏꯕꯗꯤ ꯍꯨꯖꯤꯛꯀꯤ ꯄꯦꯔꯦꯟꯁꯅ ꯑꯃꯨꯛ ꯑꯦ ꯑꯈꯣꯏꯗꯤ ꯁꯨꯃꯥꯏꯅ ꯇꯧꯕꯗꯨꯗ ꯀꯦꯖꯤ ꯀꯥꯗꯣꯏ ꯀꯦꯖꯤ ꯀꯥꯒ꯭ꯔꯕꯅꯤꯅ ꯋꯥꯟ ꯀꯥꯗꯣꯏꯅꯦꯅ ꯂꯥꯏꯔꯤꯛ ꯌꯣꯜꯂꯤꯕ ꯑꯣꯖꯥꯗꯨꯅ ꯑꯗꯨꯃꯥꯏ ꯍꯥꯏꯔꯛꯑꯦꯅ ꯀꯥꯍꯟꯒꯤꯕꯅꯦꯅ ꯍꯥꯏꯔꯦꯕꯀꯣ ꯑꯗꯩꯗꯤ ꯑꯩꯅ ꯅꯠꯇꯦ ꯅꯠ ꯑꯈꯣꯏꯒꯤꯅ ꯑꯃꯨꯛ ꯅꯖꯔꯤ ꯀꯦ ꯖꯤ ꯑꯅ ꯂꯩꯒꯤꯕꯩꯅꯤ ꯃꯣꯏꯅ ꯑꯦꯜ ꯀꯦ ꯖꯤ ꯌꯨ ꯀꯦꯖꯤ ꯑꯅ ꯂꯩꯕꯩꯅꯤ ꯑꯦꯜ ꯀꯦ ꯖꯤ ꯀꯥ ꯍꯧꯔꯝꯅꯤ ꯍꯧꯖꯤꯛ ꯌꯨ ꯀꯦꯖꯤ ꯀꯥꯕꯝ ꯊꯣꯛꯑꯦꯅ ꯑꯗꯨꯃꯥꯏ ꯇꯧꯔꯒ ꯑꯉꯥꯡꯖꯦ ꯋꯥꯟꯒꯤ ꯂꯥꯏꯔꯤꯛ ꯀꯩꯖꯦ ꯑꯃꯨꯛ ꯂꯣꯏ ꯍꯟꯇꯣꯛꯅꯔꯒ ꯀꯦꯖꯤꯗ ꯑꯃꯨꯛ ꯀꯥꯏꯌꯦꯕ
ꯎꯝ
ꯍꯧꯖꯤꯛꯄꯨꯗꯤ ꯋꯥꯟ ꯀꯥꯔꯝꯃꯅꯤꯀꯣ ꯃꯃꯥꯡ ꯆꯍꯤꯒꯤ ꯋꯥꯔꯤꯅꯤ
ꯎꯝ ꯎꯝ ꯑꯗꯨꯃꯥꯏꯅ ꯇꯧꯕꯤꯒꯗꯕꯅꯦ ꯍꯥꯏꯗꯤ ꯑꯩꯁꯨ ꯍꯟꯗꯛꯇ ꯂꯥꯛꯄꯅꯤꯅ ꯑꯩꯁꯨ ꯈꯪꯗꯦꯕ ꯑꯗꯨ ꯁꯨꯝ ꯂꯣꯏꯅꯔꯀꯥꯟꯗ ꯃꯥꯁꯦ ꯑꯝꯇ ꯍꯩ ꯇꯤꯗ‌ꯣ ꯈꯪꯉꯛꯄꯅꯤꯗꯅ
ꯎꯝ ꯎꯝ ꯎꯝ ꯑꯗꯣ ꯑꯩꯅ ꯍꯥꯏꯗꯤ ꯑꯥ ꯆꯍꯤ ꯇꯪꯈꯥꯏ ꯑꯃꯕꯨ ꯑꯦ ꯃꯁꯛ ꯈꯪꯗꯕꯤ ꯂꯩꯔꯝꯃꯤꯁꯤꯁꯨ ꯑꯃꯨꯛ ꯑꯉꯛꯄꯅꯤ ꯅꯠꯇ꯭ꯔꯥ
ꯑꯗꯨꯅꯦ
ꯆꯍꯤ ꯇꯪꯈꯥꯏ ꯌꯧꯔꯕꯁꯤꯕꯧ ꯑꯦ ꯍꯥꯏꯗꯤ ꯁꯤ ꯏꯌꯨ ꯍꯥꯏꯕꯗꯅꯦ ꯀꯩꯅꯣ ꯁꯤꯕꯨ ꯁꯤꯁꯤꯔꯣ ꯇꯧꯔꯒ ꯈꯨꯗꯣꯝꯕꯤ ꯊꯤꯟꯅꯔꯒ ꯑꯃꯨꯛꯀ ꯃꯌꯦꯛꯇꯨ ꯇꯥꯛꯑ ꯏꯅꯩꯌꯦꯕ ꯁꯤꯅ ꯑꯦꯅꯤ ꯁꯤꯅ ꯕꯤꯅꯤ ꯍꯥꯏꯕ ꯁꯤꯃꯁꯨ ꯈꯪꯗꯔꯤꯌ‌ꯦꯕ ꯑꯗꯨꯗꯤ ꯑꯗꯨꯝ ꯀ꯭ꯂꯥꯁ ꯐꯧꯇꯪ ꯄꯪꯏ ꯏꯍꯜꯂꯒ ꯑꯗꯨꯝ ꯆꯠꯈꯤꯕꯒꯤ ꯐꯤꯕꯝ ꯑꯃ ꯂꯩꯌ‌ꯦꯕ ꯇꯥꯛꯄꯤꯕꯁꯦ ꯈꯔ ꯋꯥꯠꯂꯦꯕ ꯑꯗꯨꯝ ꯍꯥꯟꯅꯒꯤꯁꯤꯅ ꯑꯗꯨꯅ ꯑꯣꯏꯗꯧꯕ ꯃꯥꯜꯂꯦ ꯎꯝ ꯇꯥꯛꯄꯤꯕ ꯈꯔ ꯋꯥꯠꯂꯦꯕ ꯑꯗꯨꯅ ꯑꯣꯏꯗꯧꯕ ꯃꯥꯜꯂꯦ ꯑꯩꯅ ꯁꯨꯝ ꯈꯟꯕꯗ ꯍꯥꯏꯗꯤ ꯐꯅ ꯍꯩꯇꯕ ꯑꯉꯥꯡ ꯑꯃ ꯏ ꯀꯩꯅꯣ ꯇꯧꯗ꯭ꯔꯁꯨ ꯂꯥꯛꯑꯁꯨ ꯑꯦ ꯕꯤ ꯁꯤ ꯐꯥꯎꯗꯤ ꯆꯍꯤ ꯇꯪꯈꯥꯏ ꯑꯃ ꯇꯝꯃꯛꯄꯅꯤꯅ ꯈꯪꯐꯝ ꯊꯣꯛꯑꯦꯗꯅ
ꯊꯣꯛꯑꯦ ꯊꯣꯛꯑꯦ ꯍꯥꯏ ꯁ꯭ꯀꯨꯜ ꯀꯥꯗ꯭ꯔꯤꯉꯩ ꯃꯇꯝꯗꯩꯕꯧ ꯑꯦ ꯕꯤ ꯁꯤ ꯁꯤꯗꯤ ꯑꯗꯨꯝ ꯍꯥꯏꯍꯜꯂꯒ ꯂꯩꯔꯕꯅꯤ ꯍꯥꯏꯕꯗꯤ ꯍꯩꯔꯤꯅꯦꯕ ꯃꯌꯦꯛꯇꯨꯒ ꯄꯨꯟꯅ ꯈꯪꯃꯤꯟꯅꯗꯕꯩꯅꯦꯕ
ꯑꯥ ꯑꯥ ꯑꯥ ꯁꯤꯅ ꯑꯦ ꯀꯧꯏ ꯁꯤꯅ ꯕꯤ ꯀꯧꯏ ꯁꯨ ꯈꯪꯈꯤꯗꯔꯦꯕ
ꯎꯝ ꯑꯗꯨ ꯇꯥꯛꯄꯤꯗꯕꯩꯅꯦꯕ
ꯎꯝ ꯑꯗꯨꯅꯦ ꯃꯌꯥꯝ ꯀꯟꯇ꯭ꯔꯣꯜ ꯇꯧꯕꯗꯣ ꯆꯩꯗ ꯑꯣꯏꯅ ꯆꯠꯈ꯭ꯔꯦꯕ
ꯍꯣꯏ ꯆꯩꯗ ꯑꯣꯏꯅ ꯃꯣꯏꯅꯒꯗꯤ ꯑꯃ ꯍꯟꯗꯛꯇ ꯂꯥꯛꯄ ꯑꯉꯥꯡꯗꯣ ꯈꯔ ꯀꯩꯅꯣ ꯇꯧꯕꯗꯣ ꯑ ꯋꯥ ꯉꯥꯡꯗ‌ꯦꯒ ꯍꯥꯏꯗ꯭ꯔꯣ
ꯑꯥ ꯑꯁ ꯈꯨꯉꯥꯡ
ꯑ ꯃꯣꯏꯅꯁꯨ ꯎꯝ ꯑꯗꯨꯅ‌ꯦ ꯃꯣꯏꯅꯁꯨ ꯑꯩꯉꯣꯟꯗ ꯍꯥꯏꯔꯛꯄꯗ ꯋꯥ ꯁꯨꯡꯉꯥꯡ ꯉꯥꯡꯗꯕꯅ‌ꯦ ꯑꯥ ꯀꯩꯅꯣ ꯇꯧ ꯀꯥꯟꯗꯁꯨ ꯉꯥꯡꯗꯕꯅꯤ ꯃꯣꯏ ꯍꯥꯟꯅ ꯂꯩꯔꯝꯕ ꯑꯣꯖꯥ ꯗꯨꯅꯒ ꯊꯤꯊꯤ ꯉꯥꯡꯕꯅꯦ ꯈꯣꯠꯄꯅꯦꯒ ꯍꯥꯏꯕꯗꯣ ꯑꯗꯨꯗꯨꯝ ꯐꯖ ꯐꯖꯅ ꯂꯣꯏꯅꯔ ꯀꯥꯟꯗ ꯃꯥꯁꯨ ꯑꯗꯨꯝ ꯇꯞꯅ ꯉꯥꯡꯖꯕꯩ ꯋꯥꯅꯦ ꯃꯥ ꯉꯥꯡꯗꯤ ꯉꯥꯡꯉꯛꯑꯦꯕ
ꯉꯥꯡꯕꯅꯤ ꯉꯥꯡꯕꯅꯤ ꯍꯥꯏꯗꯤꯅꯦ ꯑꯩ ꯃꯔꯛ ꯃꯔꯛꯇ ꯎꯝ ꯐꯨꯒꯠꯄꯗꯐꯥꯎ ꯈꯪꯉꯦꯕ ꯃꯥ ꯉꯥꯡꯉꯦꯁꯦ ꯑꯗꯨꯕꯨ ꯑꯩꯗꯤ ꯐꯨꯒꯠꯄ ꯈꯛ ꯈꯛꯇꯪ ꯆꯪꯕꯅꯤꯅ ꯑꯩꯉꯣꯟꯗꯕꯨꯗꯤ ꯑꯦ ꯃꯥ ꯋꯥ ꯉꯥꯡꯉꯤ ꯉꯥꯡꯗꯦ ꯍꯥꯏꯕꯗꯤ ꯀꯩꯝ ꯍꯥꯏꯔꯛꯇꯦꯕꯀꯣ ꯑꯗꯨꯕꯨ ꯉꯥꯡꯕꯗꯤ ꯑꯗꯨꯝ ꯍꯥꯏꯗꯤ ꯇꯞꯅ ꯇꯞꯅ ꯉꯥꯡꯕꯅꯦꯕ ꯃꯥꯅ ꯉꯥꯡꯕ ꯋꯥꯁꯦ ꯑꯩꯈꯣꯏꯅ ꯐꯠ ꯇꯥꯕ ꯌꯥꯗꯦꯕ ꯇꯞꯅ ꯐꯖꯅ ꯂꯧꯁꯤꯜꯂꯒ ꯇꯥꯗ꯭ꯔꯗꯤ ꯌꯥꯗꯕꯅꯦꯕ
ꯎꯝ ꯌꯥꯗꯦ ꯌꯥꯗꯦ
ꯎꯝ ꯃꯔꯣꯟꯁꯦ ꯈꯤꯇꯪ ꯇꯞꯅ ꯐꯖꯅ ꯀꯩ ꯍꯥꯏꯕꯅꯣ ꯀꯥꯏꯅ ꯑꯃꯨꯛ ꯍꯪꯉꯒꯅꯦ ꯃꯥ ꯑꯃꯨꯛꯀꯁꯨ ꯑꯃꯨꯛ ꯇꯞꯅ ꯑꯃꯨꯛ ꯍꯜꯂꯛꯀꯅꯦꯕ ꯑꯗꯨꯒ ꯑꯗꯨꯝ ꯉꯥꯡꯕꯅꯦ
ꯍꯜꯂꯦ ꯍꯜꯂꯦ
ꯎꯝ ꯃꯣꯏꯅ ꯍꯥꯟꯅ ꯗꯞ ꯇꯧꯈ꯭ꯔꯕꯅꯤꯅ ꯆꯩꯒ ꯀꯩꯅꯣ ꯇꯧꯈ꯭ꯔꯕꯅꯤꯅ ꯑꯉꯥꯡꯁꯦ ꯀꯤꯕꯣꯏ ꯈꯪꯕꯣꯏ ꯈꯔꯁꯨ ꯇꯧꯔꯕꯅꯤꯅ ꯉꯥꯡꯅꯤꯡꯗꯔꯦꯕ
ꯎꯝ ꯉꯥꯡꯉꯣꯏ ꯑꯗꯨꯃꯥꯏꯅ ꯇꯧꯔꯗꯤ ꯀꯥꯏꯗꯩ ꯉꯥꯡꯉꯛꯇꯣꯏꯅ‌ꯣ
ꯎꯝ ꯉꯥꯡꯕꯅꯦ ꯑꯗꯨꯝ ꯇꯞꯅ ꯑꯗꯨꯗꯨ ꯇꯧ ꯍꯥꯏꯕꯁꯦ ꯑꯗꯨꯝ ꯉꯥꯡꯅꯕ ꯑꯗꯨꯝ ꯈꯔ ꯌꯥꯕꯅꯦꯕ
ꯌꯥꯏ ꯌꯥꯏ ꯑꯗꯨꯝ ꯀꯩꯅꯣꯗꯁꯨ ꯀ꯭ꯂꯥꯁ ꯂꯩꯇꯕ ꯃꯇꯝꯗꯁꯨ ꯑꯩꯁꯨ ꯃꯣꯏ ꯀꯥꯗ ꯑꯗꯨꯝ ꯐꯝꯃ ꯂꯩꯔꯕꯅꯤꯅ ꯃꯣꯏꯁꯨ ꯑꯗꯨꯝ ꯚꯦꯟ ꯉꯥꯏꯕ ꯐꯝꯃꯅꯤꯅ ꯋꯥꯔꯤꯗꯨ ꯑꯗꯨꯝ ꯇꯧꯔꯦꯗꯅ
ꯑꯧ ꯑꯧ ꯑꯣ
ꯑꯩꯅ ꯖꯒꯁꯦ ꯋꯥꯠ ꯑꯗꯨꯝ ꯉꯥꯡꯉꯦꯕ
ꯎꯝ
ꯐꯣꯇꯣ ꯀꯥꯞꯁꯦ ꯐꯣꯇꯣ ꯀꯥꯞꯄꯒ ꯌꯥꯔꯤ ꯄꯣꯠꯅꯤ ꯄꯣꯁꯀ ꯇꯧꯗꯅ
ꯀꯩꯅꯣꯗꯨꯒꯁꯨ ꯈꯔ ꯇꯧꯔꯝꯃꯦꯕ ꯑꯗꯨꯒꯤ ꯐꯣꯇꯣ ꯀꯥꯞꯄꯩ ꯃꯇꯥꯡꯗꯨꯗꯤ ꯔꯤꯜꯁꯀꯁꯦ ꯈꯔ ꯃꯇꯦꯛ ꯃꯇꯦꯛ ꯈꯔ ꯇꯧꯕ ꯑꯗꯨꯝ ꯍꯥꯏꯗꯤ ꯀꯩꯅꯣ ꯍꯥꯏꯗꯤ ꯀꯃꯥꯏ ꯍꯥꯏꯅꯤ ꯕꯤꯗꯤꯑꯣ ꯑꯣꯏꯅ ꯅꯝꯃꯒ ꯀꯣꯟꯅ ꯏꯁꯩ ꯍꯥꯞꯆꯤꯟꯕꯤꯗꯣ ꯑꯗꯨꯃꯥꯏꯅꯒ ꯑꯗꯨꯝ ꯈꯔ ꯏꯁꯇꯦꯇꯁ ꯎꯏꯌꯦꯕꯀꯣ
ꯎꯝ
ꯐꯣꯇꯣꯒꯤꯗꯤ ꯑꯗꯨꯝ ꯂꯣꯏꯅꯕꯗꯣ ꯈꯤꯇꯪ ꯈꯦꯠꯅꯒꯤꯕ ꯍꯥꯏꯇꯥꯔꯦ
ꯍꯣꯏ ꯑꯗꯨꯗꯤ ꯃꯣꯏꯒꯤ ꯑꯪꯀꯒꯤꯗꯣ ꯆꯤꯡꯖꯟꯅꯕꯤꯗꯣ
ꯑꯥ ꯑꯥ ꯑꯥ
ꯑꯗꯨꯗꯨꯃꯖꯨ ꯍꯪꯕ ꯌꯥꯔꯦ ꯑꯗꯨꯝ ꯃꯁꯛ ꯃꯥꯟꯅ ꯃꯥꯟꯅꯕ ꯃꯁꯦꯟ ꯆꯤꯡꯖꯟꯅꯕꯗꯣ
ꯍꯣꯏ ꯑꯗꯨꯒ ꯀꯥꯎꯟ ꯅꯖꯔꯤꯒꯤꯗꯗꯤ ꯀꯥꯎꯟ ꯇꯧꯔꯒ ꯆꯤꯡꯖꯟꯕꯕꯧ ꯌꯥꯅꯤ ꯋꯥꯟ ꯇꯨ ꯍꯥꯏꯔꯒ ꯇꯨꯗ ꯆꯤꯡꯖꯟꯕ ꯄ꯭ꯔꯤꯅꯁꯔꯤꯗ ꯌꯥꯎꯋꯦ
ꯎꯝ ꯍꯥꯞꯄꯝꯃꯦꯕ ꯃꯣꯏꯅ ꯀꯣꯏꯁꯟ ꯁꯦꯝꯕꯗꯨꯗ ꯌꯥꯡꯈꯩꯒꯤꯗꯨꯗ ꯅꯧꯋꯦ ꯑꯗꯨꯅꯦ ꯑꯩꯅ ꯍꯥꯏꯅꯤꯡꯉꯤꯖꯦ ꯑꯗꯨꯗꯨꯃ ꯂꯧꯊꯣꯛꯀꯦ
ꯑꯧ ꯂꯧꯊꯣꯛꯑꯣ ꯑꯗꯨꯗꯤ ꯀꯥꯏꯗꯒꯤ ꯐꯖꯅ ꯄ꯭ꯔꯤꯅꯁ ꯑꯩꯅ ꯀꯗꯥꯏ ꯑꯩꯗꯤ ꯑꯩꯗꯤ ꯍꯥꯟꯅ ꯌꯥꯎꯋꯦ ꯍꯥꯏꯕꯗꯨꯗ ꯅꯁꯔꯤ ꯑꯣꯏꯔꯕꯣꯏꯅꯤꯡꯕ ꯄ꯭ꯔꯤꯅꯁꯔꯤꯒꯤꯗꯤ ꯑꯗꯨ ꯅꯧꯃꯟꯒ꯭ꯔꯦ ꯄ꯭ꯔꯤꯗꯗꯤ ꯅꯣꯝ ꯃꯤ ꯄ꯭ꯔꯤꯗꯤ ꯁ꯭ꯂꯥꯁ ꯂꯥꯏꯟ ꯑ ꯏꯁꯇ꯭ꯔꯦꯠ ꯂꯥꯏꯟ ꯄꯤꯡ ꯂꯥꯏꯟ ꯀ꯭ꯔꯐ ꯂꯥꯏꯟ ꯆꯤꯡꯕ ꯃꯇꯝꯅꯦꯕ ꯃꯣꯏꯒꯤꯗꯤ
ꯃꯥꯅꯦ ꯑꯗꯨꯝ ꯑꯝ ꯑꯃ ꯑꯉꯥꯡ ꯑꯃ ꯎꯝ ꯕꯦꯟ ꯉꯥꯏ ꯕ ꯑꯉꯥꯡ ꯑꯃ ꯌꯥꯎꯕꯗꯣ
ꯑꯥ ꯈꯪꯉꯦ ꯈꯪꯉꯦ
ꯑꯗꯨ ꯑꯗꯨ ꯑꯉꯥꯡꯗꯨꯖꯨ ꯑꯝꯇ ꯏꯕ ꯍꯩꯇꯦ ꯂꯦꯐ ꯍꯦꯟꯗꯦꯠ ꯑꯣꯏꯕꯗꯣ ꯑꯣꯏꯅꯥꯅꯖꯨ ꯏꯗꯅ ꯎꯝ ꯑꯗꯨꯖꯨ ꯃꯥ ꯃꯊꯛꯇ ꯏꯁꯟꯕ ꯈꯛꯇꯅꯦ ꯃꯥꯅ ꯍꯩꯔꯤꯁꯦ
ꯎꯝ ꯑꯗꯨꯗꯕꯨ ꯀꯃꯥꯏꯅ ꯍꯦꯛꯇ ꯑꯉꯥꯡꯒꯤꯗꯤ ꯑꯣꯜ ꯑꯣꯕ꯭ꯔ ꯑꯃꯨꯛ ꯌꯦꯡꯗꯕꯁꯨ ꯌꯥꯔꯛ ꯇꯦꯕ
ꯎꯝ
ꯍꯥꯏꯗꯤ ꯄꯤꯛꯏꯕꯅꯤꯅ ꯌꯥꯝ ꯂꯨꯕꯁꯨ ꯑꯧ ꯂꯨꯕꯁꯨ ꯅꯠꯇ꯭ꯔꯤꯕꯅꯤꯅꯀꯣ ꯃꯃꯥ ꯃꯄꯥꯅ ꯑꯁ ꯀꯩꯅꯣ ꯁꯤꯕꯧ ꯍꯩ ꯭ꯇ꯭ꯔꯣ ꯍꯩꯖꯦꯒ ꯍꯥꯏꯕꯒꯤ ꯁꯨꯝ ꯋꯥꯈꯟꯗ ꯅꯨꯡꯉꯥꯏꯇꯕꯝꯖꯨ ꯐꯥꯎꯋꯤꯗꯅꯀꯣ ꯑꯗꯨꯅ ꯑꯣꯜ ꯑꯣꯕ꯭ꯔꯖꯨ ꯈꯔ ꯌꯦꯡꯗꯕ ꯌꯥꯗꯦꯕ
ꯌꯥꯗꯦ
ꯎꯝ
ꯌꯥꯗꯦ ꯄ꯭ꯔꯤꯅꯖꯔꯤꯒꯤꯗꯣ ꯑꯩ ꯉꯁꯤ ꯌꯨꯝꯗ ꯂꯣꯏꯁꯤꯜꯂꯛꯑꯒꯦꯅ ꯇꯧꯕꯅꯦ ꯑꯗꯨꯒ ꯅꯖꯔꯤꯒꯤ ꯇꯨꯅ ꯍꯌꯦꯡ ꯑꯃꯨꯛ ꯌꯦꯡꯉꯒꯦ
ꯎꯝ ꯍꯣ ꯍꯣꯏ ꯑꯗꯨꯝ ꯉꯁꯥꯏꯒꯤ ꯑꯃ ꯋꯥꯟ ꯍꯥꯏꯔꯒ ꯋꯥꯟꯒ ꯃꯥꯟꯅꯕ ꯃꯤꯠ ꯃꯤꯗꯝ ꯃꯦꯠꯆꯤꯡ ꯇꯧꯁꯟꯅꯤꯡꯕꯗꯣ ꯑꯦ ꯕꯤ ꯁꯤꯒꯨꯝꯕꯗꯁꯨ ꯑꯗꯨꯝ ꯊꯝꯕ ꯌꯥꯏꯗꯅꯀꯣ ꯅꯪꯅ ꯃꯥꯛꯀꯨꯝꯕ ꯁꯨꯔꯛ ꯅꯠꯇ꯭ꯔꯀꯥꯟꯗꯗꯤ ꯁꯨꯝ ꯑꯦꯠꯖꯁ ꯇꯧꯕꯗꯣ
ꯎꯝ
ꯑ ꯑꯗꯨꯃꯥꯏꯅ ꯑꯗꯨꯒ ꯑꯦ ꯐꯣꯔ ꯑꯦꯄꯜ ꯍꯥꯏꯔꯒ ꯑꯦꯄꯜꯗ ꯆꯤꯡꯖꯟꯅꯍꯟꯕ ꯕꯤ ꯐꯣꯔ ꯕꯅꯥꯅꯥ ꯑꯣꯔ ꯕꯣꯜ ꯑꯗꯨꯃꯥꯏꯅ ꯆꯤꯡꯖꯟꯅꯍꯟꯕ ꯀꯣ ꯑꯗꯨꯒꯨꯝꯕꯁꯨ ꯑꯗꯨꯝ ꯌꯥꯏꯗꯅ ꯑꯗꯩꯗꯤ ꯃꯣꯏꯗꯤ ꯁ꯭ꯃꯣꯜ ꯂꯦꯇ꯭ꯔ ꯀꯦꯄꯤꯇꯦꯜ ꯂꯦꯇ꯭ꯔ ꯇꯝꯃꯒꯗꯤ ꯁ꯭ꯃꯣꯜ ꯂꯦꯇ꯭ꯔ ꯑꯦꯒ ꯀꯦꯄꯤꯇꯦꯜ ꯂꯦꯇ꯭ꯔ ꯑꯦꯒꯥ ꯆꯤꯡꯖꯟꯅꯍꯟꯕꯒꯨꯝꯕ
ꯎꯝ ꯎꯝ ꯎꯝ ꯑꯗꯣ ꯃꯣꯏꯒꯤꯗꯤ ꯏꯁꯃꯣꯜ ꯇꯝꯗ꯭ꯔꯤꯕꯅꯤꯅ ꯑꯗꯨꯅ ꯅꯖꯥꯔꯤꯒꯤꯗꯥ ꯌꯥꯎꯔꯛꯇꯧ ꯃꯥꯜꯂꯦ
ꯑꯥ
ꯅꯖꯥꯔꯤ
ꯁꯨꯝ ꯍꯌꯦꯡꯋꯥꯏ ꯎꯝ ꯇꯝꯃꯝꯃꯥꯒꯥꯗꯤ ꯅꯣꯏ ꯅꯣꯏꯒꯤ ꯀꯩꯅꯣꯗꯥ ꯇꯝꯃꯝꯃꯥꯒꯥꯗꯤ
ꯎꯝ ꯑꯗꯣ ꯃꯣꯏꯒꯤꯁꯦ ꯀꯩꯅꯣꯗꯥꯗꯤ ꯐꯥꯏꯅꯦꯜꯗꯥꯗꯤ ꯃꯥꯛꯁꯦ ꯆꯥꯝꯃ ꯑꯗꯨꯝ ꯂꯥꯛꯀꯥꯗ꯭ꯔꯥ
ꯃꯥꯛꯁꯤꯠ ꯀꯩꯗꯧꯋꯦ
ꯃꯥꯛꯁꯦ ꯆꯥꯝꯃ ꯂꯥꯛꯀꯗ꯭ꯔꯕ
ꯑꯧ ꯑꯗꯨꯝ ꯂꯥꯛꯀꯅꯤ ꯃꯣꯏꯁꯨ ꯑꯗꯨꯗꯣ ꯃꯣꯏꯗꯤ ꯑꯉꯥꯡꯒꯤꯅꯤꯅ ꯆꯥꯝꯃ ꯍꯥꯏꯕꯗꯣ ꯑꯗꯨꯝ ꯇ꯭ꯋꯦꯟꯇꯤ ꯐꯥꯏꯚ ꯃꯥꯔꯛꯁ ꯇ꯭ꯋꯦꯟꯇꯤ ꯃꯥꯔꯛꯁ ꯑꯗꯨꯃꯥꯏꯅ ꯑꯗꯨꯝ ꯍꯪꯖꯟꯒꯥꯗꯧꯅꯦ ꯑꯦ ꯕꯤ ꯁꯤ ꯑꯦꯗꯩꯅ ꯖꯦꯠ ꯄꯣꯛꯏꯕꯗꯅꯦ ꯑꯗꯨꯝ ꯐꯤꯐꯇꯤꯟ ꯃꯥꯔꯛꯁ ꯑꯗꯨꯃꯥꯏꯅ ꯆꯠꯈꯤꯗꯣꯏꯅꯤ ꯃꯥꯔꯛꯇꯣ ꯌꯥꯝ ꯆꯥꯎꯅ ꯆꯥꯎꯅ ꯆꯠꯈꯤꯗꯣꯏꯅꯦꯕ ꯑꯉꯥꯡꯒꯤꯗꯤ ꯑꯥꯎ ꯑꯉꯥꯡꯒꯤꯗꯤ ꯆꯥꯎ ꯆꯥꯎ ꯆꯠꯈꯤꯗꯣꯏꯅꯤ ꯍꯦꯛꯇꯥ ꯍꯟꯗ꯭ꯔꯦꯗ ꯃꯥꯔꯛꯁꯅ ꯃꯣꯏꯗ ꯗꯤꯇꯦꯜꯁ ꯄꯨꯔꯥ ꯍꯥꯏꯗꯤ ꯂꯤꯛꯄꯤꯗꯣ ꯑꯣꯏꯔꯔꯣꯏꯕꯀꯣ ꯃꯣꯏꯗꯗꯤ ꯈꯔ ꯈꯔ ꯆꯥꯎꯅ ꯆꯥꯎꯅ ꯆꯠꯈꯤꯅꯤ ꯑꯗꯨꯃꯥꯏꯅ ꯅꯪꯅꯁꯨ ꯈꯔ ꯆꯥꯎꯅ ꯆꯥꯎ ꯍꯥꯏꯗꯤ ꯑꯉꯥꯡꯗꯣ ꯁꯞꯖꯦꯛ ꯈꯨꯗꯤꯡꯒꯤ ꯆꯥꯝ ꯆꯥꯝꯃ ꯄꯥꯔꯛꯀꯥꯗꯕꯅꯤ ꯃꯣꯏꯗꯨ ꯕꯔꯗꯟ ꯑꯃꯗꯤ ꯑꯗꯨꯝ ꯑꯣꯏꯗꯣꯏꯅꯤꯗꯅꯀꯣ ꯑꯗꯨꯃꯥꯏꯅ ꯃꯥꯔꯛꯁꯦ ꯆꯥꯎ ꯆꯥꯎꯅ ꯆꯠꯈꯤꯗꯣꯏꯅꯦ
ꯎꯝ
ꯑꯗꯩ ꯃꯣꯏꯒꯤ ꯃꯣꯏꯒꯤ ꯀꯥꯗ ꯂꯩꯕ ꯋꯥꯏꯠ ꯕꯣꯔꯠꯇꯣ
ꯎꯝ
ꯑꯗꯨꯗꯣ ꯃꯨꯊꯠꯄ ꯌꯥꯗꯣꯏ ꯅꯠꯇ꯭ꯔꯥꯕ ꯏꯁꯤꯡꯅ ꯇꯧꯔꯒꯥ ꯑꯩ ꯇ꯭ꯔꯥꯏ ꯑꯝꯇꯥ ꯇꯧꯅꯤꯡꯉꯤꯌꯦ
ꯅꯪ ꯁꯤꯌꯥꯅꯤꯡꯉꯛꯄꯩꯔꯕ
ꯁꯨꯝ ꯏꯔꯀꯥꯟꯗꯥ ꯇꯥꯛꯄꯤꯒꯦ ꯗꯧꯕꯅꯤꯗꯥ ꯏꯅ ꯄꯨꯂꯞꯀꯤ ꯑꯣꯏꯅ ꯇꯥꯛꯄ ꯌꯥꯕ
ꯑꯣ ꯄꯨꯜꯂꯞꯀꯤ ꯑꯣꯏꯅ ꯇꯥꯛꯄ ꯌꯥꯕ ꯇꯥꯟꯖꯥ ꯌꯥꯎꯔꯀꯥꯟꯗꯀꯣ ꯑꯗꯨꯗꯣ ꯍꯩ ꯌꯦꯡ ꯌꯦꯡꯉꯁꯦ ꯍꯥꯏꯗꯤ ꯏꯁꯤꯡꯅꯒꯥꯗꯤ ꯌꯥꯗꯧ ꯃꯥꯟꯗꯦ ꯊꯥꯎ ꯀꯩꯅꯣꯝ ꯇꯧꯋꯦ ꯍꯥꯏꯕ꯭ꯔꯥ ꯀꯩꯅꯣꯝ ꯍꯥꯏꯔꯝꯃꯦꯕꯀꯣ
ꯑꯥ
ꯑꯗꯨꯗꯨꯅ ꯍꯌꯦꯡ ꯑꯗꯨ ꯃꯣꯏꯗꯤ ꯑꯅꯧꯕ ꯑꯃ ꯗꯤꯃꯥꯟ ꯇꯧ ꯇꯥꯔꯦ ꯃꯣꯏ ꯉꯃꯥꯏ ꯉꯝꯅ ꯄꯤꯖꯔꯅꯤ ꯀꯩꯅꯣ
ꯎꯝ ꯃꯣꯏ ꯑꯗꯨꯒꯨꯝꯕꯗꯣ ꯃꯊꯛ ꯇꯥ ꯅꯞꯁꯤꯟꯕꯤꯁꯨ ꯌꯥꯒꯨꯝ ꯇꯧꯗꯥꯏꯅꯦ
ꯌꯥꯗꯤ ꯌꯥꯕꯅꯤ ꯁꯇꯦ꯭ꯞꯂꯔ ꯃꯣꯏ ꯏꯁꯇꯦ꯭ꯞꯂꯔ ꯑꯆꯧꯕ ꯂꯩꯒꯤꯗꯥꯏꯅꯦ ꯑꯗꯨꯃꯥꯏꯅꯒꯥ ꯇꯧ ꯇꯧꯔꯒꯥ ꯌꯥꯗꯤ ꯌꯥꯕꯅꯦ ꯑꯗꯨꯗꯣ ꯑꯗꯨꯗꯣ ꯃꯣꯏ ꯑꯩꯈꯣꯏꯅ ꯍꯥꯏꯗꯤ ꯀꯩꯝꯇꯥ ꯍꯥꯏꯔꯛꯇꯥꯕꯒꯤ ꯗꯔꯀꯥꯔ ꯂꯩꯔꯝꯃꯣꯏ ꯀꯥꯏꯅ ꯈꯜꯂꯝꯒꯅꯦꯕꯀꯣ ꯑꯗꯨꯅ ꯍꯌꯦꯡ ꯑꯗꯨꯃꯥꯏꯅ ꯍꯥꯏꯔꯒꯥ ꯑꯦꯗꯖꯁ ꯇꯧꯍꯟꯕ ꯑꯣꯔ ꯃꯣꯏꯒꯤ ꯍꯥꯟꯅ ꯂꯩꯔꯝꯃꯒꯥꯅ ꯄꯨꯊꯣꯔꯛꯄ ꯀꯣ ꯑꯃ ꯇꯧꯖꯔꯅꯤ ꯎꯝ ꯎꯝ
ꯑꯗꯨꯗꯤ ꯌꯦꯡꯉꯥꯁꯦ ꯑꯗꯨꯗꯤ
ꯎꯝ
ꯍꯦꯟꯖꯥꯡ ꯊꯣꯡꯗꯣꯔꯕꯣ
ꯑꯁ ꯈ꯭ꯋꯥꯏ ꯊꯤꯔꯛꯇ꯭ꯔꯤꯀꯣ
ꯄꯨꯡ ꯇꯔꯨꯛ ꯃꯈꯥꯏ ꯇꯥꯔꯁꯤꯕꯣꯏ ꯊꯤꯜꯂꯛꯇ꯭ꯔꯗꯤ ꯄꯨꯡ ꯀꯌꯥꯗꯥ ꯊꯣꯡꯉꯒꯥ ꯀꯌꯥ ꯄꯤꯖꯗꯣꯏꯅꯣꯕ
ꯑꯗꯨ ꯊꯤꯂꯛꯇ꯭ꯔꯤ ꯑꯗꯨꯅꯅꯦ ꯑꯩꯅ ꯍꯥꯏꯕ ꯉꯝꯗꯦ ꯍꯩꯗꯣ
ꯊꯥꯖꯥ ꯐꯥꯇ꯭ꯔꯤꯕ
ꯑꯥ ꯊꯥꯖ ꯐꯠꯇ꯭ꯔꯤꯕ ꯍꯌꯦꯡꯁꯦ ꯌꯨꯝ ꯌꯨꯝ ꯆꯠꯅꯗꯧ ꯃꯥꯜꯂꯦ
ꯑꯉꯥꯡꯈꯩꯗ
ꯑꯥ ꯑꯉꯥꯡꯈꯩ ꯆꯠꯂꯝꯅꯤꯅ ꯑꯩꯁꯨ ꯏꯊꯟ ꯂꯩꯍꯧ ꯌꯥꯗꯕꯅꯤꯅꯀꯣ꯫
ꯑꯁ ꯅꯣꯡꯃꯗꯨꯗꯪ ꯌꯥꯛꯑ ꯆꯠꯈꯤꯗꯣꯏꯔꯣ ꯅꯪꯁꯦ꯫
ꯑꯗꫭ ꯑꯩꯊꯟꯗ ꯑꯃꯨꯛ ꯂꯩꯕꯗꯤ ꯐꯥꯔꯛꯇꯥꯏꯗꯅ ꯑꯗꯨꯅ ꯃꯣꯏꯁꯦ꯫ ꯎꯝ ꯍꯌꯦꯡ ꯆꯠꯂꯒ ꯍꯪꯆꯤꯠꯁ‌ꯦꯃ ꯂꯩꯔꯒ꯫